ꯀꯩꯗꯧꯔꯦꯒ ꯑꯥ ꯀꯥꯛ ꯏꯁꯤꯡ ꯆꯥꯅꯔꯕꯣ
ꯆꯥꯟꯅꯔꯦ ꯆꯥꯅꯔꯦ ꯅꯣꯏꯗꯤ ꯆꯥꯔꯕꯣ
ꯁꯔꯦ ꯍꯧꯖꯤꯛꯗ
ꯅꯤꯡ ꯆ ꯊꯝꯃꯤ ꯅꯨꯡꯗꯥꯡ ꯍꯪꯆꯤꯠ ꯂꯥꯡꯉꯤ
ꯁꯛꯁꯤꯤ ꯂꯥꯡꯕ ꯅꯨꯡꯉꯥꯏꯕꯅꯤ ꯍꯣꯏ ꯋꯥꯋꯥꯛꯀꯤꯡꯗ ꯆꯠꯂꯒ
ꯑꯗꯨꯅꯦ ꯅꯨꯡꯉꯥꯏꯌꯦ
ꯏꯡ ꯃꯅꯦꯦꯕ
ꯎꯝ ꯏꯪꯉꯦ ꯋꯥꯋꯥꯛꯀꯤꯡꯒ ꯆꯠꯄꯗꯣ ꯋꯥꯋꯥꯛꯀꯤꯡꯒ ꯑꯗꯨꯗꯣ ꯅꯨꯡꯉꯥꯏꯌꯦ ꯈꯪꯉꯕ ꯀꯣꯏ ꯁꯋꯥꯏꯗꯤ ꯑꯗꯨꯗꯤ ꯃꯤꯁꯨ ꯆꯦꯛꯄꯅꯤꯅ
ꯑꯁ ꯑꯗꯨꯅꯤ ꯅꯨꯡꯉꯥꯏꯌꯦ ꯑꯗꯨꯅꯦ ꯍꯥꯏꯁꯦ ꯌꯥꯝ ꯊꯤ ꯅꯨꯡꯉꯥꯏ ꯀꯩꯅꯣ ꯍꯪꯖꯤꯛꯀ ꯂꯥꯡꯗꯅ ꯋꯥꯋꯥꯛꯀꯤꯡ ꯆꯠꯄꯗꯣ ꯀꯔꯥꯏꯗꯒꯤ ꯑꯌꯨꯛ ꯉꯟ ꯇꯥꯂꯒ ꯆꯠꯄꯒꯗꯤ ꯌꯥꯝ ꯊꯤ ꯅꯨꯡꯉꯥꯏꯅꯦ ꯋꯥꯀꯤꯡ ꯆꯠꯄ ꯑꯁ ꯅꯋꯥꯏꯗꯤ ꯆꯠꯂꯝꯕꯅꯦ ꯍꯧꯖꯤꯛꯇꯤ ꯆꯠꯈꯤꯗ꯭ꯔꯦ
ꯑꯏꯣ ꯃ ꯇꯑꯒ ꯍꯒꯂꯒ ꯋꯥꯀꯤꯡ ꯆꯠꯄꯒꯗꯣ
ꯁꯠ ꯆꯠꯄ ꯌꯥꯏ ꯀꯩꯅꯣ ꯑꯩꯈꯣꯏ ꯅꯋꯥꯏ ꯆꯠꯂꯝꯃꯦ ꯅꯧꯋꯥꯏꯨꯏ ꯄꯖꯕꯩ ꯃꯃꯥꯡꯗ ꯋꯥꯋꯥꯛꯀꯤꯡ ꯑꯥ ꯀꯩꯅꯣꯕꯨ ꯆꯠꯂꯝꯃꯤ ꯁꯤꯒꯤ ꯈꯦꯃꯥꯁꯤꯕꯨ
ꯑꯣ ꯈꯦ ꯃꯥꯕꯣ ꯈꯦ ꯃꯥꯗꯣ
ꯑꯗꯨꯐꯧ ꯆꯦ ꯂꯣꯏꯔ ꯍꯜꯂꯛꯇꯣꯏꯅꯦꯕ ꯉꯟꯂ
ꯅꯥꯇꯣꯟ ꯐꯨꯟꯕ ꯅꯥꯇꯣꯟ ꯐꯨꯜꯂꯦꯅ ꯍꯜꯂꯛꯄꯒ
ꯍꯣꯏ ꯑꯗꯨꯜꯗꯩ ꯇꯣꯛꯈꯤꯕꯅꯦꯕ ꯑꯩꯁꯦ ꯆꯠ ꯆꯦꯟꯕ ꯃꯣꯏꯗꯤ ꯆꯠꯦ ꯆꯠꯆꯦ ꯍꯧꯔꯝꯕꯅꯦ ꯑꯩꯈꯣꯏꯆꯦ ꯑꯣꯏꯅꯒꯁꯦ ꯇꯟꯈ꯭ꯔꯕꯗꯨꯗꯩ ꯕꯤ ꯂꯩꯒꯗ꯭ꯔ
ꯍꯟꯇꯛꯁꯦ ꯀꯩꯀꯩ ꯂꯝꯒꯤ ꯂꯥꯏ ꯍꯔꯥꯎꯈ꯭ꯔꯦ
ꯁꯟꯗꯛ ꯃꯌꯥꯝ ꯍꯔꯥꯎꯋ ꯀꯩꯅꯣ
ꯈꯨꯔꯥꯏꯗꯨꯁꯨ ꯑꯅꯤ ꯍꯥꯏꯕ꯭ꯔꯥ ꯀꯩꯅꯝ ꯍꯔꯥꯎꯋꯦ ꯑꯩꯅꯦ
ꯑꯁ ꯃꯣꯏ ꯈꯨꯔꯥꯏꯒꯤ ꯂꯥꯏꯂꯝ ꯊꯣꯛꯄꯗꯣ ꯑꯁ ꯌꯥꯝ ꯊꯤ ꯐꯖꯩ ꯀꯥꯏꯩꯅꯣ ꯅꯨꯄꯤꯅ
ꯅꯨꯄꯤꯅ ꯇꯧꯋꯦ ꯑꯗꯨ ꯅꯨꯄꯤꯅ ꯇꯧꯋꯦ
ꯀꯤꯟꯇ ꯆꯥꯏꯁꯦ ꯃꯤꯗ ꯌꯥꯝ ꯊꯤ ꯌꯥꯝꯃꯦ ꯍꯥꯏꯕꯅꯤ ꯃꯣꯏꯁꯨ
ꯍꯣꯏ ꯈꯨꯔꯥꯏ ꯌꯥꯏꯃꯅ ꯆꯥꯏꯒ ꯍꯥꯏꯕꯗꯣ ꯄꯩꯁꯥ ꯃꯣꯏ ꯄꯩꯁꯥ ꯐꯅꯌꯥꯝ ꯐꯅꯌꯥꯝ ꯇꯥꯔꯝꯅꯤꯕꯣ
ꯇꯥꯔꯑꯝꯅꯤ ꯃꯣꯏꯗꯤ ꯅꯣꯏꯖꯒꯣꯏ ꯆ ꯍꯥꯏꯥꯏꯗꯥꯏꯅꯦ
ꯁꯌꯦ
ꯀꯩꯗꯕꯣꯏ ꯆꯥꯏꯅ
ꯀꯕꯨꯏ ꯁꯥꯏ ꯀꯕꯨꯏ ꯊꯧꯒꯜ ꯑꯃꯒ ꯍꯥꯞꯐꯟꯒꯦ ꯇꯧꯕꯗ ꯁꯒꯣꯜ ꯑꯃ ꯁꯥꯕꯗ ꯑ ꯀꯕꯨꯏ ꯖꯒꯣꯏꯗ ꯍꯥꯞꯀꯦꯅ ꯍꯥꯏꯅꯕꯅꯦꯕ ꯑꯣꯖꯥꯒ
ꯎꯝ
ꯑꯗꯨꯒ ꯅꯨꯄꯥꯁꯤꯡ ꯁꯥꯃꯤꯟꯅꯩꯁꯤꯡꯁꯤꯅ ꯊꯧꯒꯜꯜꯂꯤ ꯍꯩꯔꯣꯏꯅ ꯄꯩꯁꯥꯁꯦ ꯌꯥꯗ꯭ꯔꯦ
ꯅꯣꯏ ꯅꯨꯄꯤ ꯉꯥꯛꯇ ꯁꯥꯎ ꯌꯥꯗ꯭ꯔꯣ
ꯅꯨꯄꯤ ꯉꯥꯛꯇ ꯁꯥꯕꯗꯣ ꯑꯗꯨꯗꯤ ꯑꯃꯨꯛ ꯄꯩꯁꯥ ꯇꯥꯕꯤꯌꯣꯗꯣ ꯌꯥꯔꯑꯣꯏꯗꯣꯏꯔꯤꯕ ꯍꯥꯞꯄꯤꯌꯣꯗꯣ ꯌꯥꯔꯛꯑꯣꯏꯗꯣꯏꯕ
ꯑꯩꯈꯣꯏ ꯃꯤ ꯌꯥꯝꯕꯒꯤ ꯍꯥꯞ ꯅꯨꯄꯤꯒꯤ ꯍꯥꯏꯕ ꯋꯥꯅꯦꯕ ꯅꯨꯄꯥꯗꯣ ꯇꯪꯈꯥꯏ ꯑꯃ ꯇꯣꯛꯈ꯭ꯔꯗꯤ ꯅꯨꯄꯤ ꯉꯥꯛꯇ ꯌꯥꯔꯣꯏꯗꯕ ꯑꯗꯨꯒꯤ
ꯑꯣꯖꯥꯗꯨꯁꯨ ꯊꯦꯡꯅ ꯀꯧꯕ ꯑꯗꯨꯗꯨꯒꯤ ꯇꯝꯕꯗꯨꯣ ꯅꯪꯉꯔꯣꯏꯗꯕ ꯑꯗꯨꯗꯣ ꯃꯤ ꯍ ꯍꯥ
ꯀꯔꯝ ꯀꯥꯟ ꯁꯥꯈ꯭ꯔꯒꯦ ꯅꯣꯏꯖꯒꯣꯏ
ꯅꯥꯏ ꯍꯔꯥꯎꯕ ꯑꯩꯈꯣꯏꯗꯣ ꯇꯥꯔꯤꯛ ꯀꯌꯥꯗꯅꯣ ꯍꯔꯥꯎꯕꯗꯣ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
ꯃꯉꯥꯅꯤ ꯆꯟꯗꯨꯅ ꯁꯥꯏ
ꯎꯝ
ꯇꯔꯦꯠꯅꯤ ꯍꯔꯥꯎꯋꯦ ꯅꯨꯡꯉꯥꯏ ꯀꯩꯅꯣ
ꯎꯝ ꯀꯝꯇꯒ ꯍꯥꯏꯔꯛꯇꯤꯅꯦ ꯂꯥꯛꯑꯣ
ꯍꯩꯃ ꯅꯃꯥꯟꯅꯕꯤ ꯂꯩ ꯃꯌꯥꯝꯗꯨ ꯀꯩꯇ ꯍꯥꯏꯕꯤꯔꯛꯇꯕ꯭ꯔꯣ ꯍꯥꯏꯁꯤꯕꯣ
ꯑꯁ ꯍꯥꯏꯕꯤꯔꯛꯇꯦ ꯍꯥꯏꯕꯤꯔꯛꯇꯦ
ꯅꯪꯗꯤ ꯂꯥꯏ ꯄꯨꯗ꯭ꯔꯣ
ꯎꯝ ꯄꯨꯏꯌꯦ ꯑꯩꯈꯣꯏꯔꯣꯝꯒꯤꯗ
ꯎꯝ
ꯅꯣꯏꯔꯣꯝꯒ ꯑꯩꯈꯣꯏꯔꯣꯝꯒ ꯑꯗꯨꯝ ꯇꯨꯡꯗ ꯃꯥꯡꯗ ꯑꯣꯏꯔꯝꯅꯦ ꯎꯝ
ꯑꯍꯣꯏ ꯃꯤ ꯌꯥꯝ ꯍꯔꯥꯎꯅꯩꯌꯦ ꯏꯉꯥ ꯃꯉꯥꯅꯤ ꯄꯥꯟꯕꯗ
ꯎꯝ ꯅꯨꯃꯤꯠ ꯐꯕꯅꯦ ꯎꯝ ꯖꯒꯣꯏ ꯄꯩꯁꯥ ꯀꯌꯥꯒ ꯇꯥꯒꯦ
ꯑꯁ ꯌꯥꯝ ꯇꯥꯗ꯭ꯔꯦꯗ ꯃꯃꯥꯡꯗꯗꯤ ꯌꯥꯝ ꯇꯥꯕꯅꯦ ꯍꯟꯇꯛꯇꯤ ꯇꯥꯗ꯭ꯔꯦ
ꯑꯣ ꯍꯟꯗꯛ ꯃꯤ ꯌꯥꯝꯗ꯭ꯔꯕ꯭ꯔꯣ
ꯍꯟꯇꯛ ꯃꯤꯅꯤ ꯌꯥꯝꯗꯤ ꯌꯥꯝꯃꯤ ꯌꯥꯝꯕ ꯍꯥꯏꯁꯦ ꯃꯃꯥꯡꯗꯅ ꯍꯦꯜꯂꯦꯕ ꯃꯤ ꯊꯋꯥꯏ ꯌꯥꯎꯅꯕꯗꯣ ꯍꯟꯇꯛꯅ ꯀꯩꯅꯣ ꯇꯧꯕ ꯍꯥꯏꯇꯥꯔꯦ ꯍꯥꯏꯗꯤ ꯋꯥꯔꯜ ꯀꯞꯁꯨ ꯂꯩꯗꯅ ꯑꯗꯒꯤ ꯑꯗꯨꯒꯨꯝꯕꯗ ꯗꯗ ꯑꯗꯨꯝ ꯌꯦꯡꯅꯔꯒꯁꯨ ꯂꯩꯔꯦ ꯑꯗꯒꯤꯗꯤ ꯈꯪꯗꯦ ꯍꯟꯗꯛꯇ ꯂꯥꯏ ꯍꯔꯥꯎꯕꯁꯨ ꯐꯖꯅ ꯇꯧꯗ꯭ꯔꯦꯕ
ꯑ
ꯐꯖꯅ ꯇꯧꯗ꯭ꯔꯦ ꯍꯥꯏꯕꯗꯤ ꯂꯥꯏ ꯍꯔꯥꯎꯕꯗꯣ ꯍꯔꯥꯎꯅꯤ ꯌꯥꯏꯒ ꯌꯥꯗꯦꯒ ꯖꯒꯣꯏ ꯁꯥꯕ ꯌꯥꯏ ꯃꯥꯒꯤ ꯀꯟꯅ ꯂꯥꯎꯕ ꯌꯥꯏꯒ ꯇꯧꯅꯕꯗꯣ ꯑꯗꯨꯒꯤ ꯍꯔꯥꯎꯔꯣꯏꯅ ꯂꯩꯔꯨꯔꯒ ꯍꯔꯥꯎꯕꯅꯦꯕ
ꯑꯥ
ꯑꯔꯔꯒꯦ
ꯂꯥꯏꯒꯗꯤ ꯄꯨꯗ꯭ꯔꯣ
ꯂꯥꯏ ꯄꯏ
ꯎꯝ
ꯇꯔꯨꯛꯅꯤ ꯆꯟꯕꯗꯔꯣ ꯀꯩꯅꯣꯝ ꯄꯨꯏ
ꯑꯣ ꯖꯒꯣꯏ ꯅꯨꯡꯉꯥꯏꯈ꯭ꯔꯦ
ꯅꯨꯡꯉꯥꯏꯒꯦ ꯅꯨꯡꯉꯥꯏꯒꯦ
ꯚꯤꯗꯤꯑꯣꯒ ꯅꯝꯍꯧꯗ꯭ꯔꯣ ꯊꯥꯔꯛꯑꯣ ꯌꯦꯡꯒꯦ ꯐꯖꯕ꯭ꯔꯅ
ꯅꯝ ꯍꯧꯧꯋꯤ ꯊꯥꯔꯛꯀꯦ ꯍꯣꯔꯦ
ꯎꯝ ꯐꯣꯇꯣꯒ ꯐꯖ ꯐꯖꯕ ꯀꯥꯞꯐꯧꯗ꯭ꯔꯥ ꯐꯣꯇꯣꯒ ꯑꯃꯨꯛ ꯊꯥꯒꯠꯂꯛꯄ ꯎꯗꯦꯅꯦ
ꯐꯠꯇꯣꯔꯣ ꯀꯥꯞꯄꯦ ꯐꯣꯇꯣꯁꯨ ꯊꯥꯒꯠꯄꯅꯦꯍꯦ ꯅꯪ ꯅꯪ ꯎꯔꯝꯃꯔꯣꯏ ꯑꯗꯨꯅꯗꯤ
ꯎꯝ ꯑꯣ ꯍꯌꯦ ꯅꯪ ꯊꯥꯒꯠꯇ꯭ꯔꯕꯖꯥꯠꯅ ꯑꯝꯇꯒ ꯌꯥꯎꯗ꯭ꯔꯕꯖꯥꯠꯅꯅꯪ ꯈꯂꯕꯤꯅꯤꯅꯅ
ꯎꯗꯦꯅ ꯈꯜꯂꯤꯅꯤꯅꯦ ꯆꯁꯦ ꯆꯦꯄꯦ ꯇꯥꯥ ꯍꯣꯏꯗꯤ ꯆꯠꯇꯌꯣ ꯖꯒꯣꯏ ꯁꯥꯕꯌꯣ ꯌꯥꯝ ꯊꯥꯒꯠꯂꯑꯦ ꯅꯪꯒꯤꯗꯤ ꯎꯈꯤꯗ꯭ꯔꯦꯅꯦ
ꯑꯩꯗꯤ ꯁꯥ ꯍꯩꯇꯕꯅꯤꯅ ꯁꯥꯗ꯭ꯔꯦ
ꯇꯒꯣꯏꯗꯕ
ꯍꯣꯏ
ꯖꯒꯣꯏꯒꯗꯣ ꯈꯔ ꯁꯥꯔꯒ ꯀꯩꯅꯣ ꯇꯧꯒꯦ ꯍꯥꯏꯗꯤ ꯚꯤꯗꯤꯑꯣꯒ ꯅꯝꯍꯟꯒꯦ ꯍꯥꯏꯗꯤ ꯍꯧꯖꯤꯛꯀꯥꯟꯒꯤ ꯆꯠꯅꯕꯤꯗꯅ ꯅꯥ ꯀꯟꯗꯩꯅꯆꯦꯞꯇꯩ ꯅꯝꯕꯗꯣ
ꯑꯁ ꯅꯁꯦꯞꯇꯒꯤꯅ ꯅꯝꯍꯟꯒꯦ ꯇꯧꯔꯒ ꯀꯦꯃꯦꯔꯥꯃꯦꯟ ꯂꯩꯇ꯭ꯔꯕ ꯍꯥꯏꯇꯥꯥꯔꯦꯅꯦ ꯑꯅ ꯅꯪꯒꯗ꯭ꯔꯥ
ꯑꯁ
ꯃꯊꯪ ꯂꯥꯏ ꯍꯔꯥꯎꯕꯗ ꯑꯃꯨꯛ ꯉꯥꯏꯔꯒꯦ
ꯎ
ꯅꯪꯗꯨꯗꯤ ꯐꯖ ꯅꯝꯍꯜꯂꯒꯦ ꯃꯤꯒꯤꯗꯤꯅꯦ ꯃꯤ ꯃꯤ ꯂꯝꯒꯤꯗꯤꯅꯦ ꯈꯪꯕ꯭ꯔꯥ ꯍꯧꯪ ꯆꯕ ꯂꯥꯏ ꯍꯔꯥꯎꯐꯝꯁꯦ ꯀꯦꯃꯦꯔꯥ ꯑꯃꯃꯝꯗꯗꯤ ꯂꯣꯏ ꯂꯩꯗꯣꯏꯁꯦ ꯑꯗꯨꯗ ꯐꯣꯇꯣ ꯀꯥꯞꯍꯟꯅꯤꯡꯕ ꯃꯌꯥꯝ ꯀꯥꯞꯍꯟꯕ ꯌꯥꯏ ꯍꯥꯏꯕꯀꯣ ꯑꯩꯈꯣꯏꯒꯤꯗꯤ ꯌꯦꯡꯛꯇꯣꯏꯕ ꯂꯩꯇꯦ ꯑꯗꯨꯒꯨꯝꯕꯁꯨ ꯅꯧ ꯃꯣꯏꯁꯤ ꯑꯃ ꯂꯩꯕꯗꯨꯗꯤ ꯐꯁꯨ ꯐꯖꯗꯦ ꯑꯗꯨꯁꯦ ꯀꯥꯞꯄꯗꯨꯗꯤ ꯇꯜꯂꯤ ꯀꯥꯞꯍꯜꯂꯨꯔꯦ ꯑꯗꯨꯒꯅꯦ ꯐꯣꯇꯣꯗꯨꯕꯨ ꯕ꯭ꯂꯔ ꯆꯠꯊꯣꯛꯈꯤꯦꯗꯅ ꯈꯪꯍꯧꯔ ꯉꯧꯔꯒ ꯂꯥꯏ ꯃꯥꯏꯗꯅ ꯉꯧꯔꯒ ꯂꯩꯊꯣꯛ ꯄꯨꯈꯨꯔꯤꯅꯦꯅꯦ ꯑꯗꯨꯗꯩ ꯇꯟꯗꯗꯅ ꯀꯥꯞꯍꯟꯗ꯭ꯔꯦ ꯑꯩꯈꯣꯏꯁꯦ ꯀꯃ ꯅ ꯄꯤ ꯃꯤ ꯀꯌꯥ ꯊꯥꯏꯅ ꯄ ꯀꯌꯥ ꯅꯨ ꯄꯤ
ꯅꯨꯄꯥ ꯃꯥꯄꯟ ꯅꯨꯄꯤ ꯃꯥꯄꯟ ꯃꯃꯥꯡꯗ ꯍꯥꯏꯗꯤ ꯑꯩꯈꯣꯏ ꯀꯨꯟ ꯇꯔꯨꯛꯂ ꯀꯩꯅꯣꯝ ꯁꯥꯕꯅꯦ ꯍꯟꯗꯛꯇꯤ ꯇꯔꯥꯅꯤꯄꯥꯟꯈꯛ
ꯌꯥꯝꯗ꯭ꯔꯦ ꯑꯗꯨꯗꯤ ꯅꯣꯏ ꯃꯤ ꯈꯛꯇꯪ ꯑꯣꯖꯥꯗꯨꯠ ꯂꯩꯔꯝꯃꯔꯣꯏ ꯑꯗꯨꯗꯤ ꯑꯇꯣꯞꯄ ꯃꯤ ꯀꯅꯥ ꯀꯅꯥ ꯇꯝꯅꯒꯦ ꯃꯥꯥꯡꯉꯍꯟꯗꯀꯥ ꯑꯇꯣꯞꯄ ꯑꯉꯥꯡꯈꯩꯗꯤ ꯇꯝꯅꯗ꯭ꯔꯣ ꯍꯥꯏꯕꯅꯤ
ꯇꯝꯅꯩꯌꯦ ꯂꯩꯀꯥꯏ ꯂꯩꯀꯥꯏꯒꯤꯅꯦ
ꯅꯣꯏ ꯑꯣꯖꯥ ꯅꯣꯏ ꯇꯝꯃꯤꯗꯣ ꯍꯥꯏꯕꯅꯤ ꯍꯟꯗꯛꯇꯤ ꯃꯤꯒ ꯌꯥꯝꯃꯝꯗꯧ ꯃꯥꯟꯗꯕ
ꯍꯟꯇꯛ ꯌꯥꯝ ꯌꯥꯝ ꯌꯥꯝꯗꯦꯗ ꯑꯣꯖꯥꯁꯨ ꯌꯥꯝ ꯑꯗꯨꯕꯤꯠ ꯂꯩꯇꯗꯅ ꯃꯃꯥꯡꯗꯗꯤ ꯑꯉꯥꯡꯈꯩ ꯃꯣꯏ ꯀꯨꯟꯅꯤꯊꯣꯏ ꯑꯃꯅꯦ ꯑꯩꯈꯣꯏ ꯀꯨꯟ ꯃꯔꯤꯅꯦ ꯑꯉꯥꯡ ꯃꯆꯥ ꯃꯆꯥ ꯃꯆꯥ ꯈꯔ ꯑꯃꯅꯦ ꯍꯟꯇꯤ ꯌꯥꯝꯗ꯭ꯔꯦ ꯑꯩꯈꯣꯏ ꯈꯛꯇꯅ ꯑꯩꯈꯣꯏꯅꯕꯨ ꯌꯥꯝ ꯌꯥꯝꯃꯦ ꯑ ꯃꯣꯏ ꯅꯨꯄꯤ ꯈꯔꯍꯟꯇꯛ ꯀ꯭ꯂꯥꯁ ꯑꯩꯠ ꯁꯚꯦꯟ ꯑꯩꯠ ꯀꯥꯕꯁꯤꯡ ꯈꯤꯇꯪꯗꯤ ꯆꯥꯎꯖꯔꯑꯕꯁꯤꯡꯗꯣ ꯃꯣꯏ ꯇꯔꯥ ꯑꯕ ꯒ ꯑꯗꯨꯗꯦꯟꯅ ꯄꯥꯛ ꯇꯝꯗ꯭ꯔꯦ ꯑꯉꯥꯡ ꯃꯆꯥ ꯈꯔꯦ ꯑꯃꯒ
ꯑꯣ ꯑꯣꯖꯥꯁꯨ ꯕꯤꯠ ꯂꯩꯔꯝꯃꯔꯣꯏ ꯑꯗꯨꯗꯤ ꯄꯩꯁꯥ ꯌꯥꯝ ꯐꯪꯉꯝꯃꯔꯣꯏꯅ ꯃꯣꯏ
ꯑꯣꯖꯥꯗꯨ ꯍꯣꯏ ꯐꯪꯗꯦꯕ
ꯄꯩꯁꯥ ꯖꯒꯣꯏ ꯄꯩꯁꯥ ꯀꯌꯥ ꯂꯧꯔꯤꯒꯦꯃꯥꯡꯗꯅ ꯀꯌꯥ ꯂꯨꯕꯦ
ꯃꯃꯥꯡꯗ ꯃꯃꯥꯡꯗꯁꯨ ꯂꯤꯁꯤꯡ ꯑꯃ ꯆꯥꯝꯃꯉꯥꯗꯤ ꯄꯤꯌꯣ ꯍꯥꯏꯕꯅꯦꯕꯀꯣ ꯀꯕꯨꯏꯗꯨꯗ ꯑꯗꯣ ꯃꯃꯥꯡꯗ ꯂꯤꯁꯤꯡ ꯑꯃ ꯆꯍꯨꯝ ꯄꯤꯈꯤꯕꯅꯦꯕ ꯑꯩꯈꯣꯏ ꯃꯌꯥꯝ ꯌꯥꯝꯕꯒꯤ ꯉꯥꯡꯅꯔꯒ
ꯑꯣ
ꯑꯗꯨꯒ ꯍꯟꯗꯛꯅ ꯀꯩꯅꯣ ꯄꯤꯈꯤ ꯂꯤꯁꯤꯡ ꯑꯃꯒ ꯆꯥꯝꯃꯔꯤꯒ ꯇꯔꯥꯔꯥ ꯀꯩꯅꯣ ꯄꯤ
ꯑꯣꯝ ꯄꯠꯇ꯭ꯔ ꯇ꯭ꯔ ꯑꯗꯨ ꯇ ꯌꯥꯗ꯭ꯔꯕ
ꯇꯔꯥꯗꯨꯖꯨꯅꯦ ꯈꯪꯉꯕ꯭ꯔꯣ ꯑꯣꯖꯥꯗꯨꯅ
ꯇꯔꯥꯗꯣ ꯅꯣꯏ ꯃꯌꯥꯝꯒꯤ ꯄꯨꯟꯁꯤꯜꯂꯗꯤ ꯐꯅꯌꯥꯝ ꯌꯥꯝꯡꯗꯣꯏꯅꯤ ꯊꯥꯎ ꯍꯟꯕꯗꯣꯏꯔꯁꯨ ꯀꯣꯟꯅꯗꯣꯏꯅꯤ ꯍꯤꯟꯁꯥꯞꯇ ꯌꯥꯎꯏꯦ ꯍꯠꯄꯗ
ꯃꯖꯥ ꯏꯖ ꯄ ꯇꯔꯥꯑꯕ ꯏ ꯇꯕꯤꯗꯦ ꯀꯩ ꯍꯧ ꯆꯥꯎ
ꯍꯥꯥ
ꯂꯨꯄꯥ ꯇꯔꯥꯐꯧ ꯇ ꯄꯤ ꯌꯥꯔꯕꯣ
ꯑꯗꯨꯅꯦ ꯌꯥꯔꯕꯅꯦ ꯑꯗꯨ ꯇꯥꯕꯤꯗ꯭ꯔꯦ ꯑꯗꯨꯕꯨꯗꯤ ꯃꯥꯗꯣ ꯂꯤꯁꯤꯡ ꯑꯃꯒ ꯀꯩꯅꯣ ꯍꯥꯏꯔꯝꯕꯗꯒꯤ ꯆꯥꯃꯉꯥ ꯍꯥꯏꯔꯝꯕꯗꯒꯤ ꯂꯨꯄꯥ ꯀꯌꯥꯅꯣ ꯥꯆꯥꯝꯃ ꯃꯌꯥꯔ ꯀꯩꯨꯝꯝ ꯇꯥꯒꯤꯈꯤꯕꯅꯤꯅꯦ
ꯑꯣꯥ
ꯄꯩꯁꯥꯗꯣ ꯑꯗꯨꯕꯨꯗꯤ ꯇꯥꯕꯤꯕ ꯅꯦꯕ ꯑꯩꯈꯣꯏ ꯃꯌꯥꯝꯗꯨꯒꯤ ꯄꯨꯂꯞ ꯌꯦꯡꯉꯒ ꯆꯥꯝ ꯆꯥꯝꯃ ꯃꯌꯥ ꯇꯥꯕꯤꯕꯅꯦꯕ
ꯑꯣ ꯂꯨꯄꯥ ꯇꯔꯥ ꯇꯔꯥꯗꯨꯅ ꯊꯥꯎ ꯍꯟꯒꯦ ꯍꯥꯏꯕ ꯑꯃ ꯍꯥꯏꯁꯦ ꯃꯤ ꯀꯩꯅꯣꯒꯤ ꯎꯝ
ꯀꯌꯥꯅꯣ ꯄꯩꯁꯥ ꯂꯤꯁꯤꯡ ꯑꯃ ꯆꯥꯝꯃꯔꯤꯗ ꯀꯩꯅꯣꯝꯗꯤ ꯂꯧꯈꯤꯕꯅꯤ
ꯑꯝ
ꯃꯤ ꯑꯃꯃꯝꯒꯤ ꯑꯩꯈꯣꯏ ꯄꯩꯁꯥ ꯌꯦꯟꯅꯕꯗꯣ ꯍꯟꯗꯛꯇꯤ ꯌꯥꯝ ꯊꯨꯡꯗ꯭ꯔꯕ ꯃꯃꯥꯡꯗꯗꯤ ꯆꯥꯛꯀ ꯆꯥꯅꯕꯅꯦ
ꯅꯣꯏ ꯑꯗꯨꯗꯤ ꯄꯩꯁꯥ ꯀꯌꯥ ꯀꯌꯥ ꯐꯒꯠꯅꯔꯒꯦ
ꯄꯩꯁꯥꯗꯣ ꯂꯤꯁꯤꯡ ꯑꯃꯒ ꯀꯌꯥꯅꯣꯝ ꯐꯨꯒꯠꯅꯕꯅꯦ ꯆꯥꯝꯃꯒ ꯇꯔꯥ ꯀ ꯂꯤꯁꯤꯡ ꯑꯃꯔ ꯑꯃ ꯑꯃꯃꯝꯗ ꯀꯩꯅꯣꯝ ꯄꯤꯅꯈꯤꯕꯅꯦ ꯂꯤꯁꯤꯡ ꯑꯃꯒ ꯇꯔꯥ ꯇꯔꯥꯗ ꯃꯤ ꯑꯃꯒꯤ ꯀꯩꯅꯣ ꯐꯪꯉꯦ ꯍꯥꯏꯕꯅꯦ ꯊ꯭ꯔꯤ ꯑꯦꯠꯇꯤ ꯊ꯭ꯔꯤ ꯑꯦꯠꯇꯤ ꯃꯌꯥꯝ ꯐꯪꯉꯦꯕ ꯀꯔꯃꯥꯏꯅ
ꯑꯗꯨꯗꯤ ꯃꯌꯥꯝ ꯐꯪꯗ꯭ꯔꯦ ꯑꯗꯨꯗꯤ ꯅꯣꯏ ꯑꯗꯨꯗꯤ
ꯐꯪꯗ꯭ꯔꯦ ꯂꯤꯁꯤꯡ ꯑꯃꯃꯝ ꯍꯥꯞꯄꯦ ꯑꯩꯈꯣꯏꯗ ꯄꯩꯁꯥ ꯌꯥꯝ ꯇꯥꯗ꯭ꯔꯦꯕ ꯂꯤꯁꯤꯡ ꯇꯔꯦꯠꯀ ꯂꯤꯁꯤꯡ ꯇꯔꯦꯠꯀ ꯈꯤꯇꯪ ꯍꯦꯜꯂꯛꯄꯅꯦ ꯇꯥꯔꯤꯁꯦ
ꯎꯝ ꯃꯃꯥꯡꯗꯗꯤ ꯀꯌꯥ ꯀꯌꯥ ꯍꯥꯞꯅꯒꯦ ꯃꯃꯥꯡꯗꯅ ꯍꯦꯟ ꯇꯥꯕ꯭ꯔꯥ
ꯃꯃꯥꯡꯗꯗꯤ ꯌꯥꯝ ꯇꯥꯏꯍꯦ ꯍꯟꯗꯛꯇꯤ ꯇꯥꯗꯦ
ꯍꯟꯇꯛꯅ ꯃꯃꯥꯡꯗ ꯃꯤ ꯌꯥꯝ ꯍꯦꯜꯂꯝꯕꯅꯤ ꯑꯗꯨꯗꯤ ꯍꯟꯇꯛꯅ ꯌꯥꯝꯃꯕ
ꯃꯃꯥꯡꯅ ꯃꯤ ꯀꯨꯟꯇꯔꯨꯛ
ꯑ
ꯑꯣ ꯃꯤ ꯌꯦꯡꯕ ꯂꯥꯛꯄꯗꯨꯔ
ꯎꯝ
ꯃꯤ ꯌꯦꯡꯕ ꯂꯥꯛꯄꯗꯨꯅꯦ ꯍꯟꯊꯈꯤꯕ ꯃꯣꯏꯒꯤꯁꯦ ꯈꯉ ꯃꯣꯏ ꯃꯣꯏꯒꯤ ꯀꯩꯅꯣ ꯑ ꯃꯤ ꯁꯥꯕ ꯂꯣꯏꯅꯈ꯭ꯔꯦꯗꯅ ꯂꯩꯀꯥꯏ ꯂꯩꯀꯥꯏꯒꯤꯀꯣ ꯃꯣꯏ ꯃꯣꯏ ꯂꯩꯁꯕꯤ ꯃꯣꯏ ꯃꯣꯏ ꯃꯤ ꯁꯥꯅ ꯂꯣꯏꯅꯔꯗꯤ ꯃꯌꯨꯝꯗ ꯄꯨꯂꯞ ꯂ ꯆꯠꯈꯤꯕ
ꯎꯝ ꯅꯣꯏ ꯊꯦꯡꯒꯀꯥꯟ ꯁꯥꯕ꯭ꯔꯥ ꯍꯥꯏꯁꯤ ꯖꯈꯣꯏꯗꯣ ꯍꯧꯖꯤꯛꯀꯥꯟ ꯁꯥ
ꯑꯩꯈꯣꯏꯗꯨ ꯖꯒꯣꯏ ꯃꯉꯥ ꯁꯨꯕꯗꯅꯦ ꯍꯥꯏꯕꯤꯔꯦ ꯑꯗꯨꯒ ꯖꯒꯣꯏꯗꯣ ꯎꯝ ꯃꯣꯏꯗꯣ ꯃꯃꯥꯡꯗ ꯑꯉꯥꯡꯒꯤ ꯖꯒꯣꯏ ꯂꯣꯏꯗ꯭ꯔꯤꯀꯥꯟꯗ ꯑꯍꯟꯒꯤ ꯖꯒꯣꯏ ꯑꯃꯝ ꯊꯥꯡꯒꯠꯈ꯭ꯔꯦꯕ ꯑꯩꯈꯣꯏ ꯁꯥ ꯅꯨꯃꯤꯠꯇꯣ
ꯑꯣ
ꯑꯗꯨꯒ ꯀꯩꯅꯣꯃꯨꯛ ꯇꯧꯕ ꯑꯩꯈꯣꯏꯅ ꯂꯥꯁꯀꯤ ꯃꯃꯥꯡ ꯂꯥꯁ ꯁꯦꯀꯦꯟꯗ ꯊꯥꯏ ꯃꯤ ꯂꯥꯁꯇ ꯁꯥꯕ ꯃꯤꯗꯨꯗꯤ ꯈꯠꯅꯗꯨꯅ
ꯑꯦꯁꯥ ꯇꯥꯗꯕꯥꯏ
ꯄꯩꯁꯥ ꯇꯥꯗꯕꯩ ꯄꯩꯁꯥꯕꯨꯗꯤ ꯃꯣꯏꯅ ꯑꯩꯈꯣꯏꯗꯩꯗꯤ ꯃꯣꯏꯅ ꯇꯥꯔꯝꯅꯤꯕꯀꯣ ꯑꯗꯨꯏꯁꯨ ꯃꯤ ꯌꯥꯎꯗꯕ ꯍꯥꯏꯇꯥꯔꯦ
ꯑꯝ
ꯑꯗꯨꯗꯨꯒꯤ ꯃꯣꯏ ꯂꯥꯏ ꯀꯃꯤꯇꯤꯒ ꯑꯗꯨꯒꯤ ꯂꯩꯀꯥꯏꯗꯨ ꯋꯥꯈꯠꯅꯗꯅ
ꯀꯔꯤ ꯍꯥꯏ ꯈꯅꯩꯅꯣ ꯍꯥꯏꯁꯦ
ꯆꯍꯤ ꯇꯧꯔꯤꯁꯦ ꯃꯣꯏꯅ ꯍꯥꯏꯁꯦ ꯃꯣꯏꯅ ꯅꯍꯥꯎꯕꯁꯨ ꯀꯨꯏ ꯌꯥꯎꯔꯛꯏꯁꯦ
ꯎꯝ
ꯃꯣꯏꯒꯤ ꯃꯤꯈꯩꯁꯦ ꯀꯃꯥꯏ ꯍꯥꯏꯅꯤ ꯃꯊꯤꯗꯨꯗ ꯁꯥꯍꯜꯂꯤꯦꯅ ꯍꯥꯏꯗꯤ ꯂꯣꯇ꯭ꯔꯤꯅꯦꯕ ꯑꯗꯨ ꯇꯧꯔꯤꯗꯣ
ꯑꯥ
ꯖꯒꯣꯏ ꯑꯣꯖꯥꯗꯨꯒꯤ ꯖꯒꯣꯏ ꯑꯍꯨꯝ ꯂꯩꯔꯦ ꯈꯜꯂꯁꯦ ꯃꯌꯥꯏꯗ